ꯆꯥꯛ ꯏꯁꯤꯡ ꯆꯥꯔꯕ꯭ꯔꯣ
ꯆꯥꯗ꯭ꯔꯤꯌꯦ
ꯗꯣꯟꯗ ꯅꯣꯡ ꯆꯨꯕ꯭ꯔꯣ
ꯅꯣꯡꯖꯦ ꯆꯨꯗꯦꯕꯣ ꯍꯧꯖꯤꯛ ꯐꯥꯎꯒꯤꯗꯤ
ꯄꯟꯁꯤꯁꯤꯕꯨ ꯀꯝꯗꯧꯅ ꯂꯦꯟꯁꯤꯒꯦ
ꯑꯥ ꯈꯪꯗꯦ ꯇꯧꯔꯤꯖꯦ ꯒ꯭ꯌꯥꯟ ꯇꯥꯗꯦ
ꯃꯍꯥꯎ ꯑꯃꯒ ꯂꯣꯟ ꯂꯦꯟꯁꯤ
ꯎꯝ ꯂꯦꯡꯒꯗꯕꯅꯦ ꯃꯍꯥꯎ ꯐꯪꯗ꯭ꯔꯒꯗꯤ ꯄꯨꯟꯁꯤꯁꯦ
ꯀꯔꯤꯝꯇꯥ ꯀꯥꯟꯅꯗꯦ
ꯊꯔꯣꯏ ꯑꯍꯥꯝꯕ ꯑꯣꯏꯒꯤꯅꯦꯕ
ꯃꯥꯅꯤ ꯋꯥꯔꯒ ꯀꯩꯗꯧꯅꯨꯡꯗ ꯂꯩꯒꯗꯕ ꯅꯠꯇꯦ
ꯃꯥꯅꯦ
ꯑꯋꯥ ꯅꯨꯡꯉꯥꯏ ꯄꯨꯜꯂꯒ ꯅꯨꯡꯁꯤ ꯆꯥꯟꯅꯅ ꯍꯤꯡꯃꯤꯟꯅꯒꯗꯕꯅꯤ
ꯃꯥꯅꯦ
ꯆꯥꯛ ꯏꯁꯤꯡ ꯆꯥꯔꯕꯣ
ꯍꯥꯥ
ꯆꯥꯛ ꯏꯁꯤꯡ ꯆꯥꯔꯦꯕ
ꯆꯥꯛ ꯏꯁꯤꯡ ꯆꯥꯗ꯭ꯔꯤꯌꯦ ꯆꯥꯛꯀ ꯑꯩ ꯆꯥꯅꯤꯡꯗ꯭ꯔꯤꯅ ꯆꯥꯗ꯭ꯔꯤ ꯏꯌꯥꯝꯕꯗꯤ ꯆꯥꯔꯕꯣ
ꯑꯉꯥꯡ ꯑꯉꯥꯡ ꯇꯨꯏꯁꯟ ꯇꯧꯕ꯭ꯔꯣ
ꯑꯉꯥꯡ ꯇꯨꯏꯁꯟ ꯉꯁꯤꯗꯤ ꯇꯧꯗꯧ ꯃꯥꯟꯗꯦ ꯉ ꯅꯍꯥꯟꯈꯩꯗꯤ ꯑꯗꯨꯝ ꯈꯔ__ ꯈꯔ ꯑꯗꯨꯝ ꯇꯧꯋꯦ
ꯎꯝ
ꯑꯦꯜꯗꯤ ꯆꯥꯛ ꯆꯥꯔꯕ ꯀꯃꯥꯏꯅ ꯇꯧꯔꯒꯦ
ꯆꯥꯗ꯭ꯔꯤꯌꯦ
ꯑꯩꯅ ꯉꯁꯤꯗꯤ ꯁꯨꯇꯤ ꯑꯣꯏꯔꯦ
ꯑ ꯁꯨꯇꯤ ꯑꯣꯏꯔꯦ ꯅꯣꯡ ꯀꯟꯅ ꯆꯨꯔꯤ
ꯑꯣ ꯂꯩꯅꯤ ꯁꯤꯂꯣꯡꯗꯤ ꯅꯣꯡ ꯆꯨꯕ ꯃꯇꯝꯅꯤꯅꯦ ꯍꯧꯖꯤꯛꯁꯤ
ꯎꯝ ꯂꯧꯒꯤ ꯃꯇꯝ ꯌꯧꯔꯕꯣ ꯍꯧꯖꯤꯛ
ꯃꯣꯏꯒꯤꯗꯤ ꯆꯤꯡꯗ ꯑꯅꯝꯕ ꯊꯥꯗꯣꯏ ꯑꯣꯏꯔꯝꯒꯅꯤꯀꯣ
ꯎꯝ
ꯀꯩꯗꯧꯔꯝꯃꯤꯅꯣ ꯍꯧꯖꯤꯛꯄꯨ ꯁꯨꯇꯤ ꯆꯠꯇ꯭ꯔꯕꯅꯤꯅ ꯂꯩꯔꯦ ꯌꯨꯝ ꯑꯗꯨꯝ ꯀꯥꯗ
ꯍꯤꯞꯄꯒ ꯋꯥꯈꯜ ꯅꯨꯡꯉꯥꯏꯕ ꯋꯥꯈꯜ ꯈꯜꯂꯝꯃꯤꯅꯦ
ꯑꯣ
ꯅꯨꯡꯉꯥꯏꯕ ꯋꯥꯈꯜ
ꯃꯥꯅꯦ ꯅꯨꯡꯉꯥꯏꯕ ꯋꯥꯈꯜ ꯈꯟꯗꯧꯅꯤ
ꯅꯨꯡꯉꯥꯏꯕ ꯋꯥꯈꯜ ꯍꯥꯏꯕꯖꯤꯅ ꯅꯪꯒꯤ ꯍꯛꯆꯥꯡ ꯄꯨꯝꯅꯃꯛꯇ ꯑꯐꯕ ꯄꯥꯎꯖꯦꯜ ꯄꯤ
ꯃꯥꯅꯦ
ꯀꯩꯒꯨꯝꯕ ꯍꯦꯛ ꯅꯨꯡꯉꯥꯏꯇꯕ ꯋꯥꯈꯟ
ꯉꯔꯥꯡꯗꯩꯗꯤ ꯐꯣꯟ ꯄꯨꯡ ꯀꯌꯥꯃꯨꯛꯇꯥ ꯄꯨꯡ ꯇꯔꯥꯃꯥꯊꯣꯏ ꯄꯨꯡ ꯇꯔꯥ ꯇꯔꯥ ꯃꯈꯥꯏ ꯇꯔꯥꯃꯥꯊꯣꯏ ꯇꯥꯔꯝꯃꯅꯤ ꯉꯔꯥꯡ ꯀꯣꯜ ꯇꯧꯕꯗꯣ ꯄꯥꯏꯔꯛꯇ꯭꯭ꯔꯕ ꯌꯥꯝꯗꯣ
ꯅꯥ
ꯉꯔꯥꯡꯗꯤ ꯑꯩꯨ ꯄꯨꯡ ꯅꯤꯄꯥꯟ ꯃꯈꯥꯏ ꯇꯨꯝꯃꯦ
ꯑꯣ
ꯌꯨꯝꯗ ꯌꯨꯝꯗ ꯑꯩꯖꯦ ꯀꯣꯏꯊꯤ ꯊꯤꯅ ꯂꯩꯔꯝꯃꯦ ꯑꯩ ꯉꯟꯇꯥ ꯇꯨꯝꯗꯥꯔꯦ ꯁꯥꯏꯂꯦꯟ ꯊꯝꯃꯒ ꯂꯣꯛ ꯂꯥꯏꯍꯧ ꯇꯧꯗꯣꯏꯅ ꯑꯩ ꯍꯤꯗꯥꯛ ꯒꯨꯂꯤ ꯆꯥꯁꯟꯂꯨꯕ ꯑꯗꯨꯗꯩꯗꯤ ꯑꯩꯖꯦ ꯎꯏꯗꯒ꯭ꯔ ꯃꯥꯜꯂꯦ ꯑꯩ ꯁꯥꯏꯂꯦꯟ ꯇꯧꯔꯥ ꯇꯨꯝꯃꯦ ꯇꯨꯝꯃꯦ ꯇꯨꯝꯃꯦ ꯑꯩꯖꯦ ꯉꯔꯥꯡ ꯃꯣꯏ ꯏꯃꯥ ꯅꯅꯥꯎ ꯃꯇꯣꯝꯇꯥ ꯇꯨꯝꯗ꯭ꯔꯦꯌꯦ ꯑꯩ ꯊꯤꯕꯗ
ꯑꯣ
ꯀꯣꯟ ꯇꯧꯔꯥ ꯍꯪꯕꯗ ꯍꯪꯕꯗ ꯍꯪꯕꯗ
ꯍꯣꯏꯅꯦ ꯑꯩꯉꯣꯟꯗꯖꯨ ꯍꯥꯏꯔꯝꯃꯤꯅꯦ ꯑꯩꯒ ꯄꯥꯎ ꯐꯥꯎꯅꯗꯦ ꯑꯝꯇ ꯑꯩꯅ ꯅꯨꯡꯗꯤꯟꯗ ꯅꯨꯡꯗꯤꯟ ꯄꯨꯡ ꯑꯍꯨꯝ ꯃꯈꯥꯏ ꯃꯔꯤ ꯑꯗꯥꯏ ꯇꯥꯔꯛ ꯄꯨꯀꯥꯟꯗ ꯋꯥꯔꯤ ꯁꯥꯟꯅꯔꯝꯃꯤ ꯑꯥ ꯂꯣꯛ ꯂꯥꯏꯍꯧ ꯇꯧꯗꯣꯔꯦꯅ ꯁꯨꯇꯤꯗꯣ ꯉꯟꯅ ꯁꯨꯇꯤ ꯂꯧꯔ ꯂꯥꯛꯑꯦ ꯍꯥꯏꯕꯅꯤ ꯑꯗꯣ ꯑꯩꯅ ꯇꯧꯋꯤ ꯄꯥꯏꯔꯛꯄ꯭ꯔꯥ ꯌꯦꯡꯒꯦ ꯀꯥꯏꯅ ꯇꯧꯋꯦ ꯑꯩꯅꯗꯨꯁꯨ ꯇꯧꯔꯝꯕꯗꯣ ꯀꯣꯜ ꯄꯨꯡ ꯇꯔꯥꯃꯥꯊꯣꯏ ꯇꯥꯔꯝꯃꯅꯤ ꯃꯣꯏ ꯄꯥꯎ ꯍꯥꯏꯔꯛꯄ ꯍꯥꯏꯇꯥꯔꯦ ꯈꯔ ꯈꯔ ꯈꯔ ꯄꯥꯎ ꯐꯥꯎꯅꯕꯗꯣ ꯇꯍꯪꯉꯣ ꯁꯥꯎꯔꯒꯒ ꯂꯩꯒ꯭ꯔ ꯖꯥꯠꯂꯥ ꯅꯠꯇ꯭ꯔꯒꯅ ꯀꯥꯏꯅꯦ
ꯁꯥꯎꯗꯦꯗ ꯁꯥꯎꯅꯗꯤ ꯅꯠꯇꯦꯍꯦ ꯀꯩꯗꯧꯕꯩꯅꯣ ꯃꯣꯏꯅ ꯎ ꯀꯩꯅꯣ ꯋꯥꯈꯟꯗꯣ ꯀꯩꯅꯣ ꯁꯦꯔꯥꯟꯅꯅ ꯈꯟꯒ꯭ꯔꯦ ꯃꯥꯟꯅꯦ
ꯄꯥꯈꯠꯆꯕꯩꯅꯦ
ꯄꯥꯈꯠꯆꯕꯒ ꯂꯣꯢꯅ ꯇꯥꯃꯣ ꯖꯤꯠꯇꯩ ꯀꯅꯥꯗꯩ ꯀꯅꯥꯗꯩ
ꯎꯝ
ꯃꯤ ꯁꯣꯟꯗ ꯑꯩꯅ ꯁꯣꯟꯗ ꯅꯥꯈꯣꯛꯇꯅ ꯇꯨꯝꯃ ꯂꯩꯔꯦ
ꯑꯗꯨꯒ ꯑꯌꯨꯛ ꯉꯟꯇꯥ ꯍꯧꯒꯠꯂꯛꯀꯥꯟꯗ ꯃꯤꯁꯀꯣꯜ ꯃꯌꯥꯝ ꯂꯩꯔꯝꯕꯗꯨꯗ ꯑꯩꯗꯤ ꯀꯔꯤ ꯗꯧꯔꯕꯖꯥꯠꯅꯣ ꯑꯩꯉꯣꯟꯗ ꯃꯤꯁꯀꯣꯜ ꯃꯌꯥꯝ ꯇꯧꯔꯝꯃꯤꯖꯤꯅ ꯁꯤꯅꯤꯗ
ꯑꯥ
ꯑꯗꯨ ꯐꯣꯟ ꯇꯧꯔꯦ ꯑꯗꯨꯒ ꯑꯌꯨꯛꯇꯁꯨ ꯃꯣꯏꯗꯤ ꯇꯨꯝꯗ꯭ꯔꯕꯅꯤꯅ ꯄꯨꯡ ꯃꯔꯤꯗꯩ ꯐꯣꯟ ꯇꯧꯕ ꯍꯧꯔꯕꯖꯥꯠꯅꯤ
ꯑꯗ ꯑꯩꯅ ꯄꯨꯡ ꯇꯔꯦꯠꯇ ꯍꯧꯒꯠꯂ ꯐꯣꯟ ꯇꯧꯔꯦ ꯑꯗꯨꯒ ꯀꯥꯞꯄ ꯄꯥꯏꯔꯛꯑꯦꯅꯦ ꯀꯩꯅꯣ ꯀꯩꯗꯧꯔꯒꯦ ꯅꯣꯏꯕꯣ ꯍꯥꯏꯔꯦ ꯀꯅꯥ ꯀꯅꯥ ꯏꯃꯨꯡꯗ ꯀꯩ ꯗꯧꯔꯖꯥꯠꯅꯣ ꯁꯤꯅꯦ ꯑꯩꯅ ꯈꯜꯂꯤꯁꯤꯅ ꯑꯗꯨꯒ ꯃꯣꯏꯅ ꯑꯩ ꯊꯤꯕ ꯑꯣꯢꯕ ꯂꯩꯔꯝꯕꯗꯨꯅꯦ
ꯑꯥ
ꯑꯗꯨꯗꯩ ꯏꯃꯥꯒꯗ ꯇꯨꯝꯗꯕꯤ ꯀꯞꯄ ꯂꯩ ꯅꯪꯅ ꯑꯩꯕꯨ ꯋꯥꯍꯟꯕ ꯈꯣꯠꯄ ꯇꯧꯔꯦ ꯀꯔꯤꯅꯣ ꯊꯧꯔꯤꯖꯦ ꯑꯩꯅ ꯀꯔꯤ ꯋꯥꯍꯜꯒꯦ ꯁꯣꯝꯗ ꯂꯣꯛ ꯂꯥꯢꯍꯧ ꯇꯧꯔꯨꯕ ꯋꯥꯅ ꯇꯨꯝꯃꯦ ꯑꯗꯨꯒ
ꯍꯥꯏꯔꯝꯗ꯭ꯔꯕꯕ ꯅꯣꯏ ꯁꯥꯏꯗ
ꯃꯥꯗꯣ ꯀꯩꯅꯣ ꯇꯧꯕ ꯆꯠꯈꯤꯕꯅꯦꯕ ꯃꯣꯏ ꯀꯩꯀꯩ ꯇꯟ ꯍꯧꯕ ꯈꯣꯠꯄꯒꯤ ꯑꯗꯣ ꯑꯩꯅ ꯇꯟ ꯍꯧꯗꯣ ꯊꯦꯡꯉꯅꯤ ꯑꯁ ꯑꯩꯉꯣꯟꯗꯗꯤ ꯈꯪꯕꯅꯦꯕ ꯑꯩ ꯂꯣꯛ ꯂꯥꯏꯍꯧ ꯇꯧꯋꯦꯅ ꯑꯩꯅ ꯍꯥꯏꯕꯅꯦꯕ ꯑꯩꯅ ꯂꯣꯛ ꯂꯥꯢꯍꯧ ꯊꯧꯋꯤ ꯒꯨꯜꯂꯤ ꯆꯥꯢꯅ ꯍꯥꯢꯕꯨꯗꯤ ꯍꯥꯢꯔꯤꯕ ꯋꯥꯈꯟꯗꯨꯗ ꯃꯥꯅ ꯈꯜꯂꯨꯗꯕꯖꯥꯠꯅꯤ ꯑꯩꯗꯨ ꯑꯩꯖꯨ ꯁꯣꯟꯗ ꯁꯥꯢꯂꯦꯟ ꯇꯧꯔꯝꯃꯒ ꯇꯨꯝꯃꯦ
ꯍꯣꯏ
ꯑꯩꯗꯤ ꯁꯥꯂꯦꯟ ꯑꯩꯗꯤ ꯐꯣꯟ ꯍꯦꯛ ꯇꯨꯝꯈ꯭ꯔꯕ ꯑꯩꯗꯤ ꯀꯅꯥꯝꯇꯅ ꯀꯧꯔꯛꯑꯁꯨ ꯇꯥꯕ ꯉꯝꯗꯦꯕ ꯑꯩ ꯑꯩꯒ ꯂꯩꯃꯤꯟꯅꯕ ꯃꯤꯗꯨ ꯅꯠꯇꯅ ꯂꯩꯃꯤꯟꯅꯕ ꯃꯤꯗꯨꯅ ꯂꯥꯡꯉꯛꯄ ꯅꯠꯇꯅ ꯑꯇꯩꯗꯤ ꯇꯥꯕ ꯁꯨꯡꯉꯝ ꯉꯝꯗꯦꯕ ꯑꯗꯨꯅꯤ ꯁꯥꯟꯗꯔ ꯐꯖꯅ ꯊꯨꯝꯗꯕꯅꯦ ꯄꯨꯡ ꯇꯥꯔꯥ ꯍꯦꯟꯅ ꯇꯨꯝꯃꯦ
ꯍꯤꯗꯥꯛ ꯍꯤꯗꯥꯛ ꯒꯨꯂꯤꯒꯤ ꯔꯤꯑꯦꯛꯁꯟꯖꯦ
ꯎꯝ
ꯅꯪ ꯃꯍꯤꯒꯗꯤ ꯊꯛꯆꯜꯂꯨꯕ꯭ꯔꯣ ꯍꯥꯏꯗꯤ ꯁꯦꯔꯞꯀꯨꯝꯕ
ꯊꯛꯊꯦ ꯒꯨꯂꯤ ꯈꯤꯛꯇꯪ ꯆꯥꯕꯅꯤ
ꯑꯁ ꯑꯩꯁꯨ ꯒꯨꯂꯤꯁꯦꯀꯣ ꯈꯣꯏꯒꯤ ꯄꯦꯔꯥꯁꯤꯠ ꯇꯥꯃꯣꯜ ꯒꯨꯝꯕ ꯑꯗꯒꯤ ꯇꯨꯝꯅꯕꯒꯤ ꯒꯨꯂꯤ ꯂꯩꯗꯥꯏꯅ ꯁꯨꯝ ꯆꯤꯛꯄ ꯁꯥꯕꯒꯤ ꯇꯧꯕ ꯐꯅꯕꯅ ꯇꯨꯝꯍꯟꯅꯕ ꯒꯨꯂꯤꯒꯗꯣ ꯎꯝ ꯃꯗꯨꯒ ꯆꯥꯔꯒꯗꯤꯕ ꯐꯣꯟꯒꯁꯦ ꯉꯥꯏꯍꯥꯛ ꯉꯥꯏꯍꯥꯛ ꯌꯦꯡꯉꯝꯃꯒ ꯌꯦꯡꯉꯝꯃꯒ ꯑꯃ ꯃꯥꯏꯗ ꯄꯣꯞ ꯄꯣꯞ ꯇꯥꯁꯤꯟꯕꯤꯗꯣ
ꯎꯝ ꯎꯝ ꯎꯝ
ꯑꯗꯨꯒ ꯇꯧꯔꯒ ꯑꯗꯨꯝ ꯇꯨꯝꯈꯤꯅꯦꯕ ꯑꯗꯨꯝ ꯑꯩꯗꯤ ꯇꯨꯝꯗ꯭ꯔꯒꯗꯤꯕꯀꯣ ꯑꯁ ꯃꯤꯠ ꯃꯤꯠꯁꯦ ꯂꯥꯎꯊꯣꯛꯑꯒ ꯄꯨꯡ ꯃꯔꯤꯐꯧꯁꯦ ꯄꯥꯡꯉ ꯑꯗꯨꯝ ꯂꯩꯗꯣꯏꯅꯤ
ꯅꯪ ꯀꯩꯅꯣ ꯅꯗ ꯇꯨꯝꯕ ꯌꯥꯔꯒ ꯄꯨꯡ ꯇꯔꯥꯃꯥꯊꯣꯏꯒꯨꯝꯕ ꯇꯥꯁꯜꯂꯛꯑꯕꯀꯣ
ꯑꯥ
ꯅ ꯇꯨꯝꯕ ꯁ ꯍꯥꯏꯒꯗꯤ ꯈꯋꯥꯢꯗꯒꯤ ꯇꯨꯝꯕꯒꯤ ꯇꯥꯢꯃꯤꯡꯗꯤꯒꯣ ꯑꯗꯨꯝ ꯆꯥꯛ ꯆꯥꯊꯣꯛꯑꯅꯤꯒꯣ
ꯎꯝ
ꯆꯥꯊꯣꯛꯑꯒ ꯋꯥꯛꯀꯤꯡ ꯍꯥꯏꯐꯦꯠ ꯊꯣꯛꯎꯔꯅꯦꯕ
ꯎꯝ
ꯅꯪꯁꯦ ꯎꯨꯏꯊꯔꯛꯀꯅꯦꯕ
ꯎꯝ
ꯑꯣꯏꯊꯔꯛꯄꯁꯦ ꯅꯪ ꯐꯅ ꯍꯩ ꯆꯔꯁꯨ ꯀꯩꯅꯣꯝ ꯆꯥꯁꯨꯅꯣ ꯇꯨꯝꯅꯤꯡꯗꯦꯕ ꯇꯨꯝꯍꯧꯕ ꯑꯗꯨꯒꯥꯟ ꯇꯨꯝꯍꯧꯕ ꯅꯪ ꯇꯨꯝꯃꯦ ꯑꯗꯨꯒ ꯑꯗꯨ ꯇꯨꯝꯃꯦ ꯆꯅꯤꯨ ꯊꯨꯒꯥꯏ ꯄꯨꯡ ꯇꯔꯥꯃꯨꯛ ꯍꯦꯟꯅ ꯇꯥꯁꯟꯂꯕ ꯍꯥꯟ ꯇꯃꯦ ꯇꯨꯝꯕ ꯌꯥꯔꯛꯇꯔꯗꯤ ꯎꯄꯥꯢ ꯂꯩꯇꯦ
ꯑꯩꯒꯤ ꯑꯃ ꯂꯩꯌꯦ ꯇꯨꯝꯕꯒꯤ ꯑꯃ ꯉꯥꯛꯇꯪ ꯑꯩꯈꯣꯏꯒꯤ ꯇꯨꯝꯅꯤꯡꯉꯀꯥꯟꯗ ꯉꯥꯏꯍꯥꯛꯇꯪ ꯁ ꯀꯔꯤ ꯃꯤꯅꯤꯠ ꯃꯉꯥꯃꯨꯛ ꯇꯔꯥꯃꯨꯛ ꯇꯣꯝꯕꯤ ꯑꯃ ꯂꯩꯗꯥꯏꯅꯦ ꯄꯛ ꯑꯃꯨꯛ ꯍꯧꯒꯠꯄꯤꯗꯣ
ꯍꯣꯏ ꯍꯣꯏ
ꯑꯗꯨꯒ ꯇꯧꯕꯗꯤꯕ ꯑꯁ ꯇꯨꯝꯕꯒꯤ ꯑꯗꯨ ꯃꯇꯦꯡ ꯈ ꯇꯨꯝꯕ ꯇꯨꯝꯈ꯭ꯔꯗꯤ ꯑꯗꯨꯝ ꯅꯣꯡꯉꯥꯟꯐꯥꯎ ꯂꯩꯕꯗꯤ ꯉꯝꯃꯦꯕ ꯑꯍꯤꯡ
ꯈꯔ ꯑꯃ ꯇꯨꯝꯕ ꯌꯥꯝꯅ ꯀꯥꯏꯒꯟ ꯀꯥꯏꯒꯟꯕ ꯀꯥꯡꯕꯨ ꯈꯔ ꯂꯩꯩꯕ
ꯑꯥ
ꯐꯥꯛ ꯐꯥꯛ ꯍꯧꯒꯠꯒꯥꯟꯕ
ꯍꯣꯏ
ꯑꯗꯨ ꯌꯥꯝ ꯋꯥ ꯎꯝ
ꯀꯤꯃꯠꯇꯤ ꯀꯃ ꯋꯥ ꯑꯗꯣꯕꯨ ꯅꯪ ꯅꯪꯉꯣꯟꯗ ꯄ꯭ꯔꯦꯛꯇꯤꯁ ꯑꯃ ꯄꯤꯒꯦꯍꯦ ꯇꯨꯝꯕ ꯌꯥꯕꯩꯗꯤ
ꯎꯝ ꯎꯝ
ꯐꯅ ꯍꯥꯢꯖꯁꯨꯅꯣ ꯈꯪꯉꯕ ꯀꯝꯄꯜꯁꯔꯤꯌꯥ ꯌꯥꯔꯗꯝꯅꯤ ꯍꯈꯣꯏ ꯇꯨꯝꯕ ꯍꯥꯏꯁꯦ ꯌꯥꯝꯅ ꯂꯥꯏꯅꯥ ꯑꯃꯒꯨꯝꯕꯅꯦꯕ ꯇꯨꯝꯕ ꯌꯥꯗꯕ ꯍꯥꯏꯁꯦ ꯏꯁꯣꯃꯤꯌꯥ ꯑꯗꯨꯗꯒꯤ ꯂꯩꯅꯥ ꯃꯈꯜ ꯃꯈꯜ ꯂꯩ ꯑꯗꯨ ꯋꯥꯈꯜꯁꯤꯅ ꯁꯤꯁꯦ ꯀꯣꯛꯇꯒꯤꯅꯦꯕ ꯇꯨꯝꯍꯟꯕ ꯌꯥꯗꯔꯤꯗꯣ ꯑꯗꯨꯒ ꯇꯨꯝꯕ ꯌꯥꯅꯕ ꯑꯩꯈꯣꯏ ꯀꯩ ꯍꯥꯏꯇꯥꯔꯦ ꯍꯛꯆꯥꯡꯗꯨꯗ ꯃꯥꯏꯟ ꯔꯦꯁ ꯇꯧꯅꯕ ꯑꯩꯈꯣꯏ ꯀꯦꯃꯤꯀꯦꯜꯗꯨ ꯄꯨꯊꯣꯏꯅꯦꯕ
ꯃꯥꯅꯦ
ꯇꯨꯝꯅꯕꯒꯤꯗꯃꯛꯇ ꯑꯗꯣ ꯇꯨꯝꯅꯕꯗꯣ ꯇꯨꯝꯅꯕꯗꯣ ꯅꯪꯅ ꯀꯦꯃꯤꯀꯦꯜ ꯊꯨꯒꯥꯏꯍꯟꯕ ꯅꯪꯅ ꯋꯥꯈꯟꯗꯨꯅ ꯀꯩ ꯑꯦꯝ ꯇ ꯇꯨꯝꯍꯟꯕ ꯌꯥꯗꯕ ꯃꯔꯥꯡ ꯃꯔꯥꯡ ꯈꯟꯕ ꯑꯗꯨꯗꯒꯤ ꯂꯥꯡꯕꯗ ꯀꯩꯅꯣꯝ ꯇꯥꯕꯗ ꯍꯩꯅꯗꯕ꯫ ꯑꯗꯩ ꯏꯁꯥ ꯇꯨꯝꯃ ꯀꯥꯟꯗ ꯆꯦꯞꯄ ꯀꯥꯟꯗ ꯍꯩꯅꯗꯕ ꯍꯩꯅꯗꯕ ꯌꯥꯎꯋꯤꯗꯅ ꯍꯛꯆꯥꯡꯖꯦ ꯑꯗꯨꯗꯩ ꯍꯒꯖꯕ ꯑꯗꯨꯗꯒꯤ ꯎꯝ ꯆꯦꯞꯄ ꯀꯥꯟꯗ ꯁꯤ ꯈꯨꯇꯨꯝꯖꯤ ꯅꯨꯡꯉꯥꯏꯇꯦ ꯁꯨꯃꯥꯏ ꯃꯨꯛ ꯑꯣꯟꯊꯣꯛ ꯇꯨꯝꯕꯤ ꯑꯗꯨꯗꯩ ꯋꯥꯈꯜꯖ ꯃꯔꯥꯡ ꯃꯔꯥꯡ ꯂꯥꯡꯕꯤ ꯑꯗꯨꯗꯩ ꯋꯥꯈꯜ ꯑꯇꯣꯞꯄ ꯍꯦꯛꯇ ꯄꯨꯈꯟ ꯈꯟꯖꯟꯕꯤ ꯁꯤꯖꯦꯀꯣ ꯀꯟꯇ꯭ꯔꯣꯜ ꯇꯧꯅꯕ ꯐꯅꯥꯝ ꯇꯦꯛꯇꯤꯁ ꯁꯦ ꯑꯈꯣꯏꯒꯤ ꯑꯩꯅ ꯑꯗꯨꯝ ꯅꯥꯟꯅ ꯄ꯭ꯔꯦꯛꯇꯤꯁ ꯇꯧ ꯌꯥꯏꯕ꯫
ꯑ
ꯑꯩꯅ ꯀꯃꯥꯟ ꯄꯨꯕꯤꯔ ꯂꯣꯏꯔꯦ ꯋꯥꯈꯟ ꯍꯥꯏꯕ ꯋꯥꯈꯟꯗꯦ ꯑꯩꯅ ꯀꯃꯥꯟ ꯄꯨꯕꯤꯕ ꯅꯪ ꯑꯦꯅꯤ ꯃꯐꯝ ꯈꯨꯗꯤꯡꯃꯛꯇ ꯖꯝ ꯇꯧꯔꯛꯀꯅꯦꯕ ꯋꯥꯈꯜꯖꯦ꯫
ꯎꯝ
ꯅꯨꯡꯉꯥꯏꯇꯕ ꯑꯣꯏꯔꯣ ꯀꯩꯅꯣꯝ ꯇꯧꯕ ꯑꯣꯏꯔꯣ ꯑꯗꯨꯏ ꯋꯥꯈꯜꯗꯨꯅ ꯍꯦꯟꯖꯟꯅꯥ ꯈꯟꯖꯟꯕ ꯍꯧꯔꯛꯄꯅꯦꯕ꯫
ꯎꯝ
ꯆꯤꯡꯖꯟꯒꯤꯅꯦꯕ ꯍꯛꯆꯥꯡꯖꯦ ꯑꯗꯨ ꯋꯥꯈꯟꯗꯤ ꯅꯣꯏꯅ ꯀꯟꯇꯔꯣꯟ ꯇꯧꯒꯗꯕꯃꯦꯕ ꯀꯃꯥꯏ ꯇꯧꯅꯤ ꯍꯥꯏꯕꯗ ꯅꯪꯅ ꯆꯤꯡꯁꯤꯟꯗꯣꯏ ꯄꯣꯠꯇꯣ ꯁꯨꯝꯅꯒꯤ ꯀꯩ ꯍꯥꯏꯇꯥꯔꯦ ꯈꯟꯖꯟꯕꯤꯗꯕꯤꯗ ꯎꯕꯤꯕ ꯍꯥꯏꯇꯥꯔꯦ
ꯍꯣꯏ
ꯍꯥꯏꯗꯤ ꯑꯩꯒ ꯅꯪꯒ ꯋꯥꯔꯤ ꯁꯥꯟꯅꯩꯖꯦ ꯆꯨꯝꯅꯒꯤ ꯁꯤꯝꯄꯜ ꯑꯣꯏꯅ ꯎꯕꯤꯕ ꯍꯥꯏꯇꯥꯔꯦ ꯌꯥꯝ ꯗꯤꯞꯂꯤ ꯃꯅꯨꯡꯗꯤ ꯂꯧꯁꯤꯟꯕꯤꯗꯕ꯫ ꯑꯗꯨꯒ ꯅꯪꯅ ꯈꯟꯕꯩ ꯋꯥꯈꯜꯗꯣ ꯅꯪ ꯅꯁꯥꯅ ꯈꯜꯂꯣ ꯍꯥꯏꯅꯦꯕ ꯑꯁ ꯑꯩꯒꯤ ꯋꯥꯈꯜꯅꯤ ꯃꯔꯥꯡ ꯃꯔꯥꯡ ꯈꯜꯂꯤ ꯃꯁꯤ ꯈꯜꯂꯤꯕ ꯃꯔꯥꯡ ꯃꯔꯥꯡꯗꯨꯗ ꯅꯪꯅ ꯀꯩ ꯍꯥꯌꯅꯤ ꯍꯥꯌꯕꯗ ꯈꯜꯂꯅꯨ ꯃꯔꯥꯡ ꯃꯔꯥꯡ ꯈꯟꯕꯩ ꯃꯊꯧ ꯇꯥꯗꯦ ꯏꯕꯥꯅꯤ ꯑꯇꯣꯞꯄ ꯋꯥꯈꯜ ꯑꯃꯗ ꯑꯦꯛꯁꯇ꯭ꯔꯦꯛ ꯇꯧꯅꯕꯒꯤꯗꯃꯛꯇ ꯋꯥꯈꯜ ꯑꯣꯏꯔꯣ ꯐꯤꯖꯤꯀꯦꯜ ꯑꯦꯛꯁꯔꯁꯥꯏꯁ ꯑꯣꯏꯔꯣ ꯑꯦꯅꯤ ꯑꯦꯛꯇꯤꯚꯤꯇꯤ ꯑꯃ ꯇꯧꯅꯕꯒꯤꯗꯃꯛ ꯇꯣ ꯁꯤꯖꯤꯒꯤ ꯋꯥꯈꯟꯖꯦ ꯈꯟꯖꯦꯅ ꯍꯥꯏꯕꯖꯦ ꯅꯪꯅ ꯄꯨꯇꯥꯝ ꯑꯩꯈꯣꯏꯒꯤ ꯃꯥꯏꯟꯖꯦ ꯀꯩ ꯍꯥꯏꯇꯥꯔꯦ ꯑꯗꯨꯛꯀꯤ ꯃꯇꯤꯛ ꯐꯥꯁ ꯑꯣꯏꯕ ꯑꯣꯛ ꯑꯍꯣꯡꯕꯗꯣ ꯌꯥꯝ ꯊꯤ ꯕꯥꯁ ꯑꯣꯏꯒꯔꯥꯖꯥꯅꯤ ꯅꯪ ꯉꯥꯛꯇꯪꯒꯤ ꯈꯜꯂꯝꯕ ꯄꯣꯠꯁꯦ ꯈꯪꯕꯔꯥ ꯕꯛ ꯂꯥꯎꯅ ꯑꯇꯣꯞꯄ ꯑꯃ ꯑꯃꯨꯛ ꯂꯥꯝꯅꯦꯕ꯫ ꯂꯥꯝꯃ ꯂꯥꯝꯃ ꯁꯨꯝ ꯆꯠꯀꯅꯦꯕ ꯅꯪ ꯈꯜꯂꯨꯕ ꯑꯗꯨꯝ ꯇꯧꯕꯅꯦ ꯅꯣꯏ ꯑꯦꯅꯤ ꯐꯃꯨꯡꯗ ꯐꯝꯕ ꯑꯣꯏꯔꯣ ꯀꯩꯅꯣꯝ ꯇꯧꯕ ꯑꯣꯏꯔꯣ ꯚꯛ ꯂꯥꯎꯅ ꯑꯃꯨꯛ ꯈꯜꯂꯝꯃꯅꯤ꯫ ꯑꯗꯩꯩ ꯕꯛ ꯂꯥꯎ ꯃꯨꯛ ꯂꯥꯛꯀꯅꯤ ꯑꯃꯨꯛ ꯕꯛ ꯂꯥꯎ ꯆꯣꯡꯉ ꯆꯣꯡꯉꯒ ꯑꯗꯨꯝ ꯆꯠꯈꯤꯅꯦꯕ꯫
ꯍꯣꯏ ꯋꯥꯈꯜ ꯆꯦꯟꯖ ꯇꯧꯕꯖꯦ꯫
ꯎꯝ ꯌꯥꯝ ꯊꯨꯏꯌꯦꯕ
ꯑꯥ
ꯑꯗꯨꯃꯥꯏꯅ ꯋꯥꯈꯜ ꯆꯦꯟꯖ ꯇꯧꯍꯟꯕꯖꯦ꯫ ꯇꯧꯍꯟꯒꯗꯃꯦꯕ ꯑꯈꯣꯏꯅ ꯂꯧꯁꯜꯂ ꯊꯝꯍꯟꯒꯗꯝ ꯅꯠꯇꯦꯕ꯫
ꯍꯣꯏ
ꯑꯃ ꯈꯇꯪ ꯈꯜꯂ ꯂꯩꯍꯟꯒꯗꯝ ꯅꯠꯇꯦ ꯆꯦꯟꯁ ꯇꯧꯍꯟꯒꯗꯝ ꯗꯨꯝ ꯀꯩꯅꯣꯝ ꯇꯧꯕ ꯑꯣꯏꯔꯣ ꯑꯗꯨꯝ ꯋꯥꯈꯟꯖꯦ꯫